ꯇꯥꯕ꯭ꯔꯣ
ꯎꯝ ꯇꯥꯏ ꯑꯗꯣ ꯊꯦꯡ ꯊꯦꯡ ꯇꯨꯝꯕꯁꯦ ꯅꯨꯡꯉꯥꯏꯕ꯭ꯔꯣ
ꯅꯨꯡꯉꯥꯏ
ꯑꯩꯁꯨ ꯊꯥꯏꯅ ꯊꯦꯡ ꯊꯦꯡ ꯇꯨꯝꯃꯛꯑꯦ ꯌꯥꯝꯅ
ꯑꯌꯨꯛ ꯅꯨꯡꯊꯤꯟꯗ ꯀꯔꯤꯕꯨ ꯇꯧꯅꯤꯡꯒꯦ ꯀꯩꯝ ꯇꯧꯅꯤꯡꯗꯦꯗ
ꯑꯥꯎ
ꯅꯨꯡꯗꯥꯡꯃꯨꯛ ꯈꯪꯉꯦ ꯑꯌꯥ
ꯅꯨꯡꯗꯥꯡꯁꯦ ꯑꯁ ꯑꯩꯗꯤ ꯌꯥꯝ ꯊꯦꯡꯅ ꯊꯦꯡꯅ ꯇꯨꯝꯕꯅꯤꯗ ꯅꯣꯡꯉꯥꯜꯂꯦ ꯅꯨꯃꯤꯠ ꯊꯣꯛꯂꯛꯑꯦ ꯇꯨꯝꯃꯁꯤ
ꯑꯥ ꯑꯥ ꯑꯥ ꯍꯣꯏ ꯑꯩ ꯊꯥꯏꯅ ꯃꯅꯤꯄꯨꯔ ꯂꯩꯔꯤꯉꯩꯗꯩ ꯑꯗꯨꯃꯥꯏꯅ ꯌꯥꯝ ꯇꯧꯔꯛꯑꯦꯕꯀꯣ ꯑꯗꯨꯅ ꯈꯣꯟꯊꯤ ꯌꯥꯝ ꯆꯥꯏꯔꯛꯑꯦ ꯑꯗꯨꯅ ꯍꯧꯖꯤꯛꯁꯨ ꯁꯤꯗ ꯂꯩꯔꯒ ꯅꯥꯏ ꯍꯥꯏꯑꯕ ꯍꯥꯟꯅ ꯍꯥꯏꯔꯛꯑꯅꯤ ꯁꯤꯗꯁꯨ ꯇꯨꯝꯈꯤꯗꯕꯅꯦ ꯑꯗꯨꯗꯅ ꯍꯦꯟꯅ ꯇꯨꯝꯃꯝꯃꯔꯣꯏ ꯇꯧꯔꯛꯑꯅꯤ
ꯑꯧ ꯃꯅꯤꯄꯨꯔꯗꯕꯨꯗꯤ ꯊꯥꯏꯅ ꯇꯨꯝꯃꯛꯑꯦ ꯍꯧꯖꯤꯛꯅ ꯑꯩꯗꯣ ꯑꯃꯨꯛ ꯇꯨꯝꯗ꯭ꯔꯤꯁꯤꯅ ꯑꯩꯗꯣ ꯑꯃꯨꯛ ꯑꯗꯨꯏ ꯑ ꯍꯩꯅꯕꯤꯁꯨ ꯂꯩꯈꯤꯕ ꯈꯔ ꯑꯗꯒꯤ ꯊꯕꯛꯁꯨ ꯑꯗꯨꯝ ꯈꯔ ꯊꯦꯡꯅ ꯑꯗꯨꯝ
ꯎꯝ ꯑꯩ ꯏꯂꯚꯦꯟ ꯇꯨꯋꯦꯜꯐꯇꯒꯤ ꯍꯩꯅꯔꯛꯑꯦ ꯅꯨꯡꯗꯥꯡ ꯀꯩꯅꯣ ꯇꯧꯕꯁꯦ ꯈꯪ ꯃꯤ ꯂꯩꯇꯕꯒꯨꯝꯕꯒꯤ ꯑꯣꯏꯅ ꯑꯣꯏꯗꯣꯏꯅꯦꯕꯀꯣ ꯍꯥꯏꯗꯤ ꯃꯤ ꯆꯤꯛꯑꯕꯅꯤꯅ ꯑꯦꯅꯤ ꯇꯧꯅꯤꯡꯕꯒꯨꯝꯕ ꯂꯥꯏꯔꯤꯛꯃꯛꯇ ꯄꯥꯕ ꯑꯣꯏꯔꯣ ꯑꯃ ꯑꯣꯏꯔꯣ ꯊꯕꯛ ꯇꯧꯕ ꯑꯣꯏꯔꯣ ꯑꯃ ꯑꯣꯏꯔꯣ ꯁꯨꯝ
ꯎꯝ ꯑꯗꯒꯤ ꯑꯩꯅ ꯂꯥꯏꯔꯤꯛ ꯄꯥꯕꯁꯦ ꯅꯨꯡꯗꯥꯡ ꯄꯥꯕꯅ ꯅꯨꯡꯉꯥꯏ ꯃꯤꯁꯦ ꯃꯥ ꯃꯈꯟ ꯑꯅꯤ ꯂꯩꯗꯅ ꯌꯥꯍꯧ ꯌꯥꯍꯧ ꯉꯟꯅ ꯈꯔ ꯉꯟꯅ ꯍꯧꯒꯠꯂ ꯄꯥꯕ ꯍꯥꯏꯕ ꯑꯃꯒ ꯌꯥꯍꯧ ꯇꯨꯝꯗꯕꯤꯗ ꯊꯦꯡꯅ ꯊꯦꯡꯕꯧ ꯄꯥꯕ ꯍꯥꯏꯕ ꯑꯃ ꯂꯩꯗꯅ ꯑꯩꯅ ꯊꯦꯡꯕꯧ ꯄꯥꯕꯁꯤꯅ ꯑꯩꯉꯣꯟꯗ ꯂꯥꯏꯔꯤꯛ ꯄꯥꯕ ꯅꯨꯡꯉꯥꯏꯕ ꯉꯟꯅ ꯍꯧꯒꯠꯂꯒ ꯄꯥꯕꯁꯤꯗꯤ ꯑꯩ ꯇꯨꯝꯅꯤꯡꯉꯦꯕ
ꯆꯞ ꯃꯥꯟꯅꯩ ꯑꯝ ꯑꯥ ꯑꯌꯨꯛ ꯉꯟꯇꯥ ꯍꯧꯒꯠꯂꯒ ꯄꯥꯕ ꯑꯃ ꯎꯄꯥꯏ ꯁꯨꯡꯂꯩ ꯂꯩꯇ꯭ꯔꯦ ꯑꯩꯉꯣꯟꯗ ꯑꯩ ꯁꯨꯡꯂꯩ ꯂꯩꯇ꯭ꯔꯦ ꯑꯗꯨꯃꯗꯤ ꯗꯦ ꯑꯩꯒꯤ
ꯌꯥꯝ ꯉꯟꯅ ꯍꯧꯒꯠꯄꯗꯨꯗꯤ ꯈꯔ ꯉꯟꯅ ꯍꯧꯒꯠꯄ ꯍꯥꯏꯗꯤ ꯌꯥꯏ ꯃꯉꯥ ꯁ꯭ꯋꯥꯏꯗ ꯍꯧꯒꯠꯄ
ꯅ ꯑꯌꯨꯛꯀꯤ ꯊꯕꯛ ꯑꯃ ꯍꯣꯏ ꯍꯧꯒꯠꯇꯄ ꯌꯥꯗꯕꯩ ꯍꯧꯒꯠꯂꯛꯄꯗꯤ ꯌꯥꯏ ꯑꯗꯨꯒ ꯑꯩ ꯂꯥꯏꯔꯤꯛ ꯄꯥꯕꯗꯨꯃꯗꯤ ꯑꯥꯏ ꯑꯦꯝ ꯁꯣ ꯁꯣꯔꯤ
ꯑꯗꯨꯒ ꯄꯨꯡ ꯑꯍꯨꯝꯗ ꯍꯧꯒꯠꯂꯒ ꯇꯣ ꯄꯥꯎ ꯑꯗꯨꯗꯤ ꯑꯗꯨꯃꯗꯤ ꯁꯨꯡ ꯑꯗꯨꯃ ꯑꯩ ꯁꯨꯡꯂꯩ
ꯎꯝ ꯑꯍꯨꯝꯗ ꯍꯧꯒꯠꯂꯒ ꯄꯥꯗꯣꯏ ꯁꯔꯨꯛ ꯈꯪꯕ꯭ꯔꯥ ꯑꯩꯅ ꯑꯃꯨꯛ ꯄꯨꯡ ꯑꯍꯨꯝ ꯃꯔꯤꯐꯧ ꯄꯥꯔꯒ ꯃꯉꯥ ꯑꯗꯨꯋꯥꯏ ꯇꯨꯝꯒꯤꯕ
ꯑꯩꯁꯨ ꯇꯧꯋꯦꯕ ꯑꯗꯨꯒ ꯍꯧꯒꯠꯂꯛꯑꯣꯗꯤ ꯍꯧꯒꯠꯂꯛꯀꯅꯤꯕ ꯑꯩꯗꯣ ꯍꯧꯒꯠꯂꯛꯀꯅꯦꯕ ꯍꯧꯒꯠꯂꯗꯤ ꯄꯥꯔꯤ ꯄꯣ ꯇꯣ ꯑꯗꯣ ꯑꯩ ꯉꯣꯟꯗ ꯆꯪꯗꯦꯕ ꯑꯗꯨ ꯇꯨꯝꯅꯤꯡꯉ ꯑꯣꯏꯅ ꯇꯨꯝꯅꯤꯡꯉꯦꯕ ꯑꯗꯩ ꯍꯧꯖꯤꯛꯅ ꯃꯅꯤꯄꯨꯔꯗꯗꯤ ꯊꯦꯡꯗꯤ ꯊꯦꯡꯉꯦ ꯐꯖꯅ ꯑꯩꯅ ꯂꯩꯔꯤꯁꯦ ꯊꯦꯡꯉꯦ ꯑꯗꯣ ꯑꯩ ꯑꯣꯏꯕꯒꯤ ꯀꯩꯝ ꯇꯧꯗꯕꯩ ꯋꯥꯅꯤ ꯑꯩ ꯊꯦꯡ ꯊꯦꯡꯅ ꯑꯗꯨꯝ ꯇꯨꯝꯃꯦꯕ ꯑꯗꯨꯝ ꯑꯗꯨꯒꯤ ꯑꯗꯨꯝ ꯂꯣꯏ ꯇꯨꯝꯅꯔꯄꯣꯠꯅꯤꯗ ꯀꯅꯝ ꯀꯅꯥꯝꯇ ꯀꯅꯦ ꯀꯅꯥꯝ ꯂꯥꯡꯗ꯭ꯔꯦ ꯍꯧꯖꯤꯛ ꯐꯨꯠꯕꯣꯜꯒꯤ ꯂꯥꯡꯕ ꯂꯣꯏ ꯇꯨꯃꯤꯟ ꯂꯩꯈ꯭ꯔꯦ
ꯐꯨꯠꯕꯣꯜ ꯃꯦ ꯀꯩꯅꯣꯅ ꯃꯦꯠꯁꯤꯅ ꯀꯥꯔ ꯂꯣꯏꯁꯤꯟꯈ꯭ꯔ ꯃꯥꯜꯂꯦ
ꯑꯣ ꯑꯩ ꯌꯦꯡꯗꯦ ꯑꯗꯣ ꯈꯪꯗꯦ ꯑꯩꯗꯤ ꯅꯨꯡꯉꯥꯏ ꯊꯦꯡꯅ ꯇꯨꯝꯕꯁꯤꯅ ꯑꯩꯗꯤ ꯍꯥꯏꯗꯤ ꯎꯝ ꯊꯦꯡꯉ ꯁꯤꯗꯁꯨ ꯁꯥꯔꯦꯕꯀꯣ ꯃꯅꯤꯄꯨꯔꯗꯁꯨ ꯑꯗꯩ ꯁꯥꯕꯅꯤꯅ ꯇꯨꯝꯊꯕꯁꯦ ꯌꯥꯗꯦꯕ ꯐꯦꯟ ꯊꯥꯔ ꯈꯣꯠꯂꯒ ꯇꯧꯔꯒꯁꯨ ꯅꯨꯡꯉꯥꯏꯇꯦꯕ ꯅꯦꯆꯔꯦꯜꯂꯤ ꯑꯣꯏꯅ ꯏꯪꯊꯕꯗ ꯅꯨꯡꯉꯥꯏꯑꯕ ꯈꯤꯇꯪ ꯄꯨꯡ ꯑꯃꯒ ꯇꯥꯔꯛꯑꯒꯗꯤ ꯈꯤꯇꯪ ꯏꯪꯊꯔꯛꯑꯦꯕ ꯑꯗ ꯑꯗꯨꯃꯥꯏꯅ ꯇꯧꯔ ꯇꯨꯝꯕꯁꯤꯅ ꯅꯨꯡꯉꯥꯏ ꯑꯗꯒꯤ ꯑꯍꯤꯡꯁꯤꯅ ꯊꯥꯏꯅ ꯑꯩꯅ ꯇꯧꯔꯤꯁꯤ ꯄꯨꯡ ꯑꯃ ꯑꯅꯤꯒ ꯇꯥꯔꯒꯗꯤ ꯑꯃꯨꯛ ꯀꯩꯅꯣ ꯏꯁꯇꯦꯁꯟꯗ ꯔꯦꯜꯋꯦ ꯏꯁꯇꯦꯁꯟꯗ ꯑꯆꯥꯄꯣꯠ ꯆꯥꯔꯨꯁꯦ ꯆꯥ ꯊꯛꯎꯁꯦ ꯅ ꯊꯣꯛꯑꯅꯤ ꯑꯩꯈꯣꯏꯗꯤ ꯈꯣꯡꯅ ꯑꯃꯨꯛ ꯊꯣꯛꯑꯅꯤ ꯅꯛꯑꯕ ꯔꯦꯜꯋꯦ ꯏꯁꯇꯦꯁꯟꯁꯦ ꯑꯩꯈꯣꯏꯅ ꯂꯩꯔꯤ ꯃꯐꯝꯗꯨꯗꯩꯗꯤ ꯑꯃꯨꯛ ꯆꯠꯂꯒ ꯈꯣꯡ ꯆꯠꯇꯣꯏꯅꯦ ꯀꯤꯂꯣꯃꯤꯇꯔ ꯑꯃꯃꯨꯛ ꯑꯗꯨꯃꯥꯏꯅ ꯑꯣꯏꯔꯁꯨ ꯑꯃꯗꯤ ꯐꯔꯝꯃꯣꯏ ꯑꯥ ꯑꯗꯨꯃꯥꯏꯅ ꯆꯠꯂꯅꯤ ꯆꯥꯔ ꯆꯥꯎꯔꯅꯤ ꯊꯛꯎꯔꯅꯤ ꯍꯜꯂꯛꯑꯅꯤ ꯑꯗꯨꯒ ꯄꯨꯡ ꯑꯍꯨꯝ ꯁ꯭ꯋꯥꯏꯗꯒꯤ ꯑꯃꯨꯛ ꯇꯨꯝꯅꯗꯣꯏꯅꯤ ꯑꯍꯨꯝ ꯑꯍꯨꯝꯒ ꯑꯅꯤ ꯑꯍꯨꯝ ꯁ꯭ꯋꯥꯏꯗ ꯑꯗꯨꯝ ꯇꯨꯝꯃꯦ
ꯎꯝ
ꯑꯗꯒꯤ ꯑꯩꯅ ꯑꯃꯨꯛ ꯂꯧꯔꯛꯏ ꯁꯕꯖꯦꯛꯁꯤꯅ ꯄꯨꯔꯥ ꯐꯔꯛꯀꯤ ꯁꯞꯖꯦꯛꯅꯦꯕ ꯍꯥꯏꯗꯤ ꯑꯌꯥꯝ ꯃꯇꯝꯗꯗꯤ ꯀ꯭ꯂꯥꯁꯁꯦ ꯑꯗꯨꯝ ꯇꯔꯥꯃꯥꯊꯣꯏ ꯁ꯭ꯋꯥꯏꯗꯩ ꯍꯧꯋꯦ ꯑꯃꯨꯛ ꯑꯃꯨꯛꯀ ꯄꯨꯡ ꯇꯔꯦꯠꯇꯩꯩ ꯍꯧꯖꯤꯜꯂꯛꯄꯒ ꯌꯥꯎꯋꯦꯕ ꯑꯗꯣ ꯑꯍꯨꯝ ꯇꯨꯝꯃꯒꯥ ꯇꯔꯦꯠꯇ ꯅꯪꯅꯕ ꯑꯃꯨꯛ ꯆꯦꯟꯗꯣꯏꯅꯦ ꯑꯃꯨꯛ
ꯎꯝ
ꯑꯗꯒꯤ ꯊꯦꯡ ꯊꯦꯡꯉ ꯊꯦꯡꯉꯦ ꯊꯦꯡꯕꯗꯨꯃ ꯅꯨꯡꯉꯥꯏꯔꯦ ꯊꯦꯡꯉ ꯑꯗꯨꯝ ꯌꯥꯍꯧꯗꯣ ꯍꯧꯒꯠꯂꯅꯤ ꯑꯌꯥꯝꯕꯗꯅꯦ ꯑꯌꯨꯛꯁꯤꯃꯥ ꯑꯗꯨꯝ ꯆꯥꯛ ꯆꯥꯗ꯭ꯔꯕꯅꯦ ꯑꯗꯣ ꯑꯗꯨꯝ ꯇꯨꯝ ꯍꯧꯒꯠꯂꯒ ꯀꯣꯂꯦꯖ ꯆꯦꯟꯈ꯭ꯔꯅꯤꯕ ꯑꯗꯣ
ꯑꯥ
ꯑꯗꯨꯝ ꯕ꯭ꯔꯦꯛꯀꯨꯝꯕꯗ ꯀꯩꯅꯣꯝ ꯆꯥꯔꯅꯤ
ꯄꯨꯡ ꯀꯌꯥꯗ ꯀꯩꯅꯣ ꯇꯧꯒꯦ ꯄꯨꯡ ꯀꯌꯥꯗ ꯀꯩꯅꯣ ꯇꯧꯒꯦ ꯑꯥ ꯀꯩ ꯍꯥꯏꯅꯤ ꯆꯥꯛ ꯄꯨꯡ ꯀꯌꯥꯗ ꯄꯤꯒꯦ
ꯆꯥꯛꯁꯦ ꯑꯩꯈꯣꯏꯗꯤ ꯃꯦꯁꯇ ꯄꯤꯕ ꯆꯥꯗꯦꯕ ꯍꯥꯎꯇꯦꯅ
ꯄꯥꯟꯗꯩ ꯑꯗꯨꯝ ꯆꯥꯔꯦ
ꯃꯄꯥꯟꯗꯩ ꯑꯗꯨꯝ ꯆꯥꯏ ꯑꯗꯒꯤ ꯑꯩꯈꯣꯏ ꯂꯣꯟꯅ ꯊꯣꯡꯉꯦꯕ ꯑꯗꯣ ꯑꯌꯨꯛꯁꯤꯃ ꯑꯗꯨꯝ ꯑꯌꯨꯛꯁꯤꯅ ꯑꯩꯈꯣꯏ ꯃ ꯃꯄꯥꯟꯗ ꯑꯗꯨꯝ ꯆꯥꯔꯦꯗꯅ ꯀꯣꯂꯦꯖ ꯆꯦꯅꯅꯥꯈ꯭ꯔꯅꯤ ꯑꯗꯨꯒ ꯀꯣꯂꯦꯖꯇ ꯊꯣꯛ ꯊꯣꯛꯄ ꯑꯩꯈꯣꯏꯅ ꯀꯩꯝ ꯆꯥꯔꯅꯤ ꯑꯩꯈꯣꯏ ꯗ ꯁꯪꯕꯒꯤ ꯃꯇꯨꯡ ꯏꯟꯅ ꯀ꯭ꯂꯥꯁ ꯒꯦꯞ ꯂꯩꯕꯒꯤ ꯑꯗꯨꯒꯤ ꯃꯇꯨꯡ ꯏꯟꯅ ꯁꯪꯕꯩ ꯆꯥꯔꯅꯤ ꯅꯨꯡꯗꯥꯡꯖꯦ ꯃ ꯑꯩꯈꯣꯏ ꯂꯣꯟꯅ ꯗꯨꯝ
ꯑꯥ
ꯑꯍꯥꯎ ꯑꯍꯥꯎꯕ ꯑꯗꯨꯝ ꯊ ꯊꯣꯡꯉꯦ ꯅꯨꯡꯗꯥꯡ ꯑꯩꯈꯣꯏꯅ ꯊꯣꯡꯖꯔꯝꯅꯤꯅ ꯍꯥꯎꯔꯦ ꯑꯗꯣ ꯑꯗꯩ ꯍꯣꯡꯁꯨ ꯍꯣꯡꯉꯦ ꯃꯅꯤꯄꯨꯔꯒ ꯌꯦꯡꯅ ꯃꯊꯦꯜꯁꯦ ꯃꯅꯥ ꯃꯁꯤꯡꯁꯨ ꯑꯗꯨꯝ ꯊꯣꯡꯉꯦꯀꯣ ꯅꯨꯊꯤꯟ ꯁꯥ ꯉꯥ ꯆꯥꯁꯤꯜꯂꯛꯑꯒꯗꯤ ꯅꯨꯡꯉꯥꯏꯇꯦꯅ ꯑꯗꯣ ꯍꯣꯡꯕꯗꯤ ꯃꯅꯥ ꯃꯁꯤꯡꯅ ꯁꯥ ꯉꯥꯅ ꯍꯥꯡ ꯍꯣꯡꯉꯦꯕ ꯆꯥꯕꯤꯅꯕ ꯂꯩꯇꯕꯒꯤ ꯁꯥ ꯉꯥꯗꯣ ꯍꯥꯏꯗꯤ ꯃꯣꯏꯒꯤ ꯂꯥꯏ ꯅꯤꯡꯕ ꯈꯣꯠꯄ ꯃꯌꯥꯝ ꯀꯩꯅꯣ ꯇꯧꯅꯕꯅꯤꯅ ꯁꯥ ꯉꯥꯁꯦ ꯐꯖꯅ ꯍꯣꯡꯉꯦ ꯍꯣꯡꯕꯥꯎ ꯐꯖꯅ ꯍꯣꯡꯉꯦ ꯃꯇꯝꯗꯨꯗ ꯃꯅꯤꯄꯨꯔꯗ ꯌꯦꯟꯖꯦ ꯆꯅꯤꯃꯨꯛ ꯗꯥꯏ ꯄꯤ ꯃꯥꯜꯂꯦ ꯀꯦꯖꯤꯗ ꯒꯣ
ꯎꯝ
ꯆꯥꯝ ꯇꯔꯥ ꯄꯤꯕ
ꯋꯥ
ꯑꯗꯩ ꯁꯟꯒꯨꯝꯕꯒꯁꯦ ꯁ꯭ꯋꯥꯏꯗꯗꯤ ꯇꯥꯡꯕꯅꯦ ꯆꯍꯨꯝ ꯌꯥꯡꯈꯩ ꯆꯥꯝꯔꯤꯒ ꯄꯤꯕꯅꯦ ꯑꯥꯗꯗꯤ ꯆꯝꯈꯩ ꯌꯥꯡꯈꯩ ꯈꯛꯇꯅꯦꯕ ꯀꯦꯖꯤꯗ ꯑꯗꯨꯅ ꯁꯥ ꯉꯥꯗꯤ ꯐꯖꯅ ꯍꯣꯡꯉꯦ ꯉꯥꯁꯨ ꯍꯣꯡꯉꯦ ꯂꯣꯏ ꯍꯣꯡꯉꯦ ꯁꯥ ꯉꯥꯗꯤ ꯍꯣꯡꯉꯦ ꯆꯥꯕꯤꯅꯕ ꯂꯩ ꯇꯦꯕ ꯑꯗꯨꯅ ꯍꯣꯡꯉꯦꯕ ꯑꯗꯨꯒ ꯃꯅꯥ ꯃꯁꯤ ꯑꯣ ꯑꯗꯨꯝ ꯇꯥꯡꯕꯁꯨ ꯂꯩꯕꯅꯦ ꯑꯩꯈꯣꯏ ꯃꯐꯝ ꯃꯐꯝꯒꯤꯅꯦ ꯑꯩꯈꯣꯏꯁꯨ ꯑꯩꯈꯣꯏ ꯂꯩꯗꯨꯗꯩ ꯈꯔ ꯆꯠꯊꯣꯛꯑꯒꯗꯤ ꯑꯃꯨꯛ ꯁꯥ ꯉꯥ ꯆꯥꯕ ꯈꯔ ꯂꯩꯌꯦꯕꯀꯣ ꯑꯗꯨ ꯑꯗꯨꯃꯐꯝꯗꯗꯤ ꯑꯗꯨꯝ ꯇꯥꯡꯉꯦ
ꯎꯝ
ꯃꯐꯝꯗꯨꯅ ꯃ ꯌꯥꯝꯅ ꯆꯥꯗꯕ ꯑꯣꯏꯕ ꯍꯥꯏꯇꯥꯥꯔꯦ ꯂꯥꯏ ꯀꯩꯀꯥ ꯌꯥꯝ ꯅꯤꯡꯕ ꯃꯐꯝ ꯑꯣꯏꯕ ꯑꯗꯨꯝꯕ ꯑꯣꯏꯕ ꯑꯗꯒꯤ ꯃꯅꯥ ꯃꯁꯤꯡꯁꯨ ꯐꯪꯗꯤ ꯐꯪꯉꯤ ꯃꯅꯥ ꯃꯁꯤꯡꯁꯦ ꯍꯥꯎꯇꯦꯗꯩ ꯌꯥꯝ ꯍꯥꯎꯁꯨ ꯌꯥꯝ ꯍꯥꯎꯇꯦꯕ ꯃꯄꯥꯟꯂꯣꯝꯗ ꯈꯪꯉꯝꯃꯅꯤ ꯌꯨꯝꯒꯤꯁꯤꯅ ꯍ ꯃꯅꯤꯄꯨꯔꯒꯤꯅ ꯍꯥꯎꯕꯅꯦꯕ ꯃꯅꯥ ꯃꯁꯤꯡꯗꯣ ꯑꯣꯏꯔꯁꯨ
ꯎꯝ ꯃꯤꯅꯗꯤ ꯍꯥꯏꯕ ꯃꯅꯤꯄꯨꯔ ꯊꯣꯛꯑ ꯍꯤꯡꯖꯥꯡ ꯄꯨꯔꯛꯑꯦ ꯀꯥꯏꯅꯒ ꯑꯗꯨ ꯈꯦꯠꯅꯕꯅꯦ ꯍꯥꯏꯕ ꯍꯦꯛꯇ ꯆꯞ ꯃꯥꯟꯅꯔꯁꯨꯀꯣ ꯎꯝ ꯍꯣꯏ
ꯑꯗꯒꯤ ꯃꯅꯥ ꯃꯁꯤꯡꯗꯣ ꯍꯥꯎꯔꯗꯤ ꯃꯨꯛ ꯐꯕ ꯍꯥꯎꯁꯨ ꯍꯥꯎꯇꯦ ꯇꯥꯡꯁꯨ ꯇꯥꯡꯉꯦ ꯇꯥꯡꯕꯥꯎ ꯐꯖꯅ ꯇꯥꯡꯉꯦ ꯑꯗꯒꯤ ꯑꯃꯨꯛ ꯃꯔꯛ ꯃꯔꯛꯇ ꯑꯃꯨꯛ ꯑꯥ ꯐ꯭ꯂꯠꯊꯣꯛꯄ ꯈꯣꯠꯄꯗ ꯌꯥꯝ ꯇꯥꯡꯉꯦꯕ ꯇꯤꯜꯍꯧ ꯀꯦꯖꯤꯗ ꯆꯍꯨꯝ ꯄꯤꯕꯒ ꯌꯥꯎꯔꯛꯑꯦ ꯑꯗ ꯀꯣꯕꯤ ꯑꯂꯨꯒꯗꯣ ꯑꯗꯩ ꯈꯥꯃꯦꯟꯒꯨꯝꯕꯒꯁꯦ ꯑꯗꯨꯝ ꯆꯅꯤ ꯆꯍꯨꯝꯒ ꯄꯤꯔꯛꯄ ꯌꯥꯎꯔꯦꯕ ꯑꯗꯨꯗꯤ ꯑꯗꯨ ꯆꯥꯗꯣꯏ ꯁꯔꯛꯄꯨꯗꯤ ꯌꯦꯟ ꯀꯦꯖꯤ ꯑꯃ ꯂꯩꯔ ꯆꯥꯔꯒꯦ ꯈꯜꯂꯛꯄ ꯌꯥꯎꯔꯑꯕ
ꯑꯧ ꯑꯗꯨꯗꯅꯦ ꯍꯥꯏꯅꯩꯌꯦ ꯁꯅꯥꯅꯦꯅ ꯁꯤꯗꯗꯤ ꯃꯄꯥꯟ ꯂꯝꯗ ꯗꯤ ꯑꯗꯨꯒꯩꯗꯣ ꯇꯤꯜꯍꯧ ꯆꯅꯝꯒꯨꯝꯕꯁꯦ ꯆꯅꯝꯅꯒ ꯇ ꯇꯥꯡ
ꯆꯅꯝꯅꯒ ꯇꯥꯡꯕꯁꯤꯗꯤ ꯑꯗꯒꯤ ꯑꯃꯨꯛ ꯑꯩꯅ ꯑꯩꯁꯦ ꯀꯩꯅꯣ ꯇꯧꯔꯦꯕ ꯑꯗ ꯂꯥꯏꯔꯤꯛ ꯇꯝ ꯆꯠꯄꯒꯤꯁꯤꯗ ꯑꯩꯁꯦ ꯃꯅꯤꯄꯨꯔꯗꯩ ꯃꯄꯥꯟ ꯊꯣꯛ ꯊꯣꯛꯂꯛꯇ꯭ꯔꯤꯕ ꯑꯗꯨꯒꯤ ꯃꯇꯝꯁꯤꯗ ꯑꯩꯗ ꯑꯍꯥꯟꯕ ꯑꯣꯏꯅ ꯃꯅꯤꯄꯨꯔꯗꯩ ꯃꯄꯥꯟ ꯊꯣꯛꯄ ꯑꯣꯏꯗꯣꯏꯅꯦꯕ ꯑꯩꯁꯦ
ꯑꯥ
ꯑꯗꯩ ꯑꯩꯁꯦ ꯀꯣꯂꯦꯖꯇꯗꯤ ꯁꯤꯗ ꯇꯝꯃꯒꯦꯗꯤ ꯍꯥꯏꯔꯕ ꯑꯗ ꯑꯩꯈꯣꯏ ꯀꯀꯥꯅ ꯊꯤꯟꯕꯤꯒꯦ ꯍꯥꯏꯕ ꯇꯥꯏꯃꯤꯡꯁꯤꯗ ꯑꯩꯈꯣꯏ ꯀꯥꯁꯨ ꯃꯥꯏ ꯊꯕꯛꯀꯤ ꯊꯥꯗꯣꯛ ꯄꯣꯠꯆꯠꯁꯨ ꯌꯥꯗ꯭ꯔꯕ ꯃꯥ ꯍꯥꯏꯌꯦ ꯇꯝꯃꯨꯔꯅꯨ ꯃꯥ ꯊꯤꯟꯕꯤꯕꯗꯣ ꯉꯝꯃꯔꯣꯏ ꯃꯅꯤꯄꯨꯔꯗ ꯑꯗꯨꯝ ꯇꯝꯃꯣ ꯁꯤꯅꯦꯕ ꯑꯩꯅ ꯆꯠꯅꯤꯡꯕꯩ ꯆꯥꯡꯁꯦ ꯏꯊꯟ ꯆꯠꯀꯦꯁꯤꯅꯦ ꯑꯩ ꯍꯥꯏꯖꯦ ꯈꯪꯕ꯭ꯔ
ꯍꯝꯍꯝ
ꯉꯝꯒꯗ꯭ꯔ ꯁꯤꯅꯦꯕ ꯉꯝꯅꯤ ꯁꯤꯅꯦꯕ ꯑꯗꯒꯤ ꯑꯩꯅ ꯑꯃꯨꯛ ꯇꯧꯔꯤꯁꯤꯅꯛ ꯍꯤꯟꯗꯤꯁꯦ ꯑꯩ ꯀꯌꯥ ꯍꯩꯇꯕ ꯃꯤꯅ ꯉꯥꯡꯕꯗꯤ ꯈꯔ ꯍꯩ ꯑꯗꯨꯝ ꯈꯪꯕꯀꯣ ꯑꯩꯅ ꯉꯥꯡꯊꯣꯛꯄꯗꯤ ꯉꯝꯗꯕ ꯏꯪꯂꯤꯁꯄꯨꯗꯤ ꯍꯩꯕ ꯍꯥꯏꯗꯤ ꯏꯊꯟꯇ ꯆꯠꯂꯦꯗꯅ ꯑꯩꯁꯦ ꯏꯊꯟ ꯆꯠꯂꯕꯅꯤꯅ ꯑꯃꯨꯛ ꯑꯥ ꯏꯪꯂꯤꯁꯇ ꯂꯣꯏ ꯏꯪꯂꯤꯁ ꯈꯪꯉꯨꯗꯤ ꯂꯣꯏ ꯈꯪꯕꯁꯨ ꯅꯠꯇ꯭ꯔꯦꯗꯅꯀꯣ ꯑꯗ ꯑꯩꯅ ꯋꯥꯕꯁꯤꯗꯤ ꯍꯦꯟꯖꯥꯡ ꯅꯥꯄꯤꯗ ꯀꯩꯅꯣꯝ ꯂꯩꯕꯗ ꯑꯣꯏꯔꯁꯨ ꯀꯩꯅꯣꯝ ꯆꯥꯅꯤꯡꯕ ꯑꯣꯏꯔꯁꯨ ꯑꯩꯅ ꯍꯩꯇꯗ ꯈꯨꯠ ꯊꯥꯥꯤꯜ ꯊꯤꯜꯂ ꯂꯩ ꯊꯤꯕꯁꯤ ꯑꯩꯅ
ꯍꯤꯍꯤ
ꯑꯗꯨꯗꯒꯤ ꯄꯩꯁꯥꯁꯦ ꯃꯣꯏꯅ ꯑꯗꯨ ꯇꯥꯔꯦ ꯍꯥꯏꯔꯛꯄꯁꯦ ꯑꯩꯅ ꯈꯪꯉꯣꯏꯗꯣꯏꯅꯦꯕ ꯍꯤꯟꯗꯤꯗ ꯍꯥꯏꯔꯛꯄꯁꯦ ꯑꯩꯅ ꯑꯗꯨꯅ ꯈꯪꯗ꯭ꯔꯕꯅꯤ ꯆꯥꯝꯉꯥ ꯆꯝꯉꯥꯥꯁꯦ ꯑꯗꯨꯝ ꯄꯤꯁꯟꯗꯨꯏꯅꯦꯕ ꯃꯣꯏ ꯊꯣꯛꯛ ꯍꯟꯖꯔꯛꯑꯖꯅꯤꯅ ꯈꯪꯕ꯭ꯔ ꯑꯗꯣ ꯈꯤꯇꯪꯗꯤ ꯋꯥꯔꯦ ꯑꯗꯨꯃꯥꯏꯅ ꯀꯩꯅꯣ ꯂꯩꯇꯕꯒꯤ ꯑꯗꯩ ꯍꯣꯁꯇꯦꯜꯁꯤꯁꯨ ꯐꯪ ꯍꯦꯛ ꯆꯪꯕꯒꯗꯤ ꯐꯪꯗꯦꯗꯅ ꯀꯣꯂꯦꯖ ꯑꯦꯗꯃꯤꯁꯟ ꯇꯧꯔꯀꯥꯟꯗ ꯐꯪꯗꯣꯏꯅꯤꯗꯅ ꯑꯗꯒꯤ ꯑꯃꯨꯛꯁꯨ ꯑꯩꯅ ꯆꯠꯂꯤꯁꯦ ꯄꯨꯔꯥ ꯔꯤꯛꯁ ꯑꯃꯅꯦꯕ ꯑꯩꯁꯦ ꯑꯦꯟꯇ꯭ꯔꯥꯟꯁ ꯑꯦꯛꯖꯥꯝ ꯑꯃ ꯊꯥꯗꯣꯏꯅꯦꯕ ꯑꯦꯟꯇ꯭ꯔꯥꯟꯁ ꯑꯦꯛꯖꯥꯝꯁꯦ ꯑꯃꯨꯛ ꯐꯦꯜ ꯑꯣꯏꯔꯒꯗꯤ ꯑꯃꯨꯛ ꯐꯪꯉꯣꯏꯗꯣꯏꯅꯦꯕ ꯀꯣꯂꯦꯖꯁꯦ ꯑꯁ ꯑꯗꯨꯗ ꯑꯩꯅ ꯂꯥꯏꯔꯤꯛ ꯄꯥꯕꯁꯤꯗꯤ ꯄꯥꯕꯗꯨꯗꯤ ꯑꯩ ꯄꯥꯏ ꯀꯩꯅꯣ ꯑꯩ ꯊꯣꯛꯄꯗꯣ ꯌꯥ ꯊꯣꯛ ꯌꯧꯕꯒ ꯍꯣꯁꯇꯦꯜꯗ ꯂꯩꯔꯒ ꯍꯣꯁꯇꯦꯜꯗꯗꯤ ꯍꯣꯁꯇꯦꯜꯗꯗꯤ ꯂꯩꯔꯒ ꯄꯩꯁꯥ ꯄꯤꯔꯒ ꯂꯩꯕ ꯌꯥꯏꯑꯦꯕ ꯅꯣꯡꯃꯒꯤ ꯂꯨꯄꯥ ꯆꯥꯝꯃꯔ ꯀꯩꯅꯣꯝ ꯊꯤꯕꯅꯦ ꯑꯗꯨꯃꯥꯏꯅ ꯊꯤꯗꯣꯛꯑꯒ ꯂꯩ ꯕ ꯌꯥꯏꯑꯦꯕ ꯑꯗꯨꯃꯥꯏꯅ ꯊꯤꯗꯣꯛꯑꯒ ꯂꯩꯌꯦ ꯑꯩꯗꯣ ꯅꯣꯡ ꯅꯤꯅꯤꯗꯤ ꯀꯩꯅꯣꯗ ꯂꯩꯔꯝꯃꯦ ꯍꯣꯇꯦꯜꯗ ꯂꯩꯔꯝꯃꯦ ꯍꯣꯇꯦꯜꯗꯤ ꯌꯥꯝ ꯇꯥꯡꯉꯦ ꯑꯗꯩꯗꯤ ꯃꯣꯏ ꯃꯩꯇꯩꯁꯨ ꯈꯔ ꯊꯦꯡꯅꯔꯦꯗꯅꯀꯣ
ꯑꯥ
ꯑꯗꯨꯗꯥꯥꯏ ꯊꯦꯡꯅꯕꯗ ꯃꯌꯥꯡꯗ ꯃꯣꯏꯅꯁꯨ ꯍꯥꯏꯔꯒ ꯍꯣꯁꯇꯦꯜꯗ ꯁꯨꯃꯥꯏꯅ ꯄꯩꯁꯥ ꯊꯤꯔ ꯂꯩꯕ ꯌꯥꯕꯅꯤ ꯅꯣꯡꯃꯩꯅꯥ ꯂꯨꯄꯥ ꯆꯥ ꯆꯥꯝ ꯆꯥꯝ ꯊꯤꯔꯒ ꯂꯩꯕ ꯌꯥꯕꯅꯤꯅ ꯍꯥꯏꯔꯛꯑꯦ ꯑꯗꯨꯃꯥꯏꯅ ꯊꯤꯔꯒ ꯂꯩꯔꯦ ꯑꯗ ꯆꯥꯔꯝꯃꯦꯗꯨꯗ ꯃꯦꯁꯅ ꯆꯥꯔꯝꯃꯦꯁꯦ ꯃꯦꯁꯇ ꯉꯁꯥꯏ ꯂꯨꯄꯥ ꯆꯥꯝꯗꯨꯗ ꯃꯦꯁꯀꯤ ꯆꯅ ꯊꯛꯅꯕ ꯂꯣꯏ ꯌꯥꯎꯔꯕꯅꯦꯕ ꯑꯗꯨꯗ ꯃꯦꯠꯆ ꯆꯥꯔꯝꯃꯦ ꯑꯗꯣ ꯌꯥꯝ ꯍꯥꯎꯇꯕ ꯍꯥꯏꯇꯥꯔꯦ ꯆꯤꯟꯖꯥꯛꯇꯣ ꯌꯥꯝ ꯈꯦꯠꯅꯕ ꯑꯃ ꯑꯣꯏꯕ
ꯑꯧ ꯑꯍꯥꯟꯕꯒ ꯑꯣꯏꯔꯦ
ꯑꯗꯒꯤ ꯑꯩꯒꯤ ꯆꯥꯛ ꯆꯥꯗ ꯆꯥꯗꯨꯁꯨ ꯌꯥꯏꯑꯦꯕꯀꯣ ꯇꯁꯦꯡꯅ ꯍꯥꯏꯔꯒꯗꯤ ꯑꯩ ꯆꯥꯛ ꯆꯥꯗꯨꯁꯨ ꯑꯗꯨꯝ ꯂꯩꯕ ꯉꯝꯃꯦꯕ ꯀꯩꯅꯣ ꯀ ꯆꯥꯔꯗꯤ ꯌꯥꯏꯑꯦꯕ ꯑꯩ ꯆꯥꯛ ꯆꯥꯗ ꯌꯥꯗꯦ ꯍꯥꯏꯕꯗꯨꯗꯤ ꯑꯣꯏꯗꯦꯕ ꯑꯩꯁꯦ ꯇꯟꯗ ꯑꯣꯏꯔꯁꯨ ꯀꯩꯅꯣꯝꯇ ꯆꯥꯔꯁꯨ ꯑꯆꯥꯄꯣꯠ ꯑꯃ ꯆꯥꯔꯁꯨ ꯑꯩ ꯂꯦꯖ ꯆꯥꯔꯒꯕꯨ ꯑꯃ ꯂꯦꯜꯂꯦꯕ ꯑꯩꯁꯦ ꯑꯍꯥꯟꯕ ꯑꯩꯅ ꯊꯣꯛꯂꯛꯄ ꯃꯇꯝ ꯂꯥꯛꯄ ꯃꯇꯝꯖꯤꯗ ꯑꯩꯖꯦ ꯌꯧ ꯌꯧꯗ ꯉꯥꯏꯕ ꯌꯧꯕ ꯅꯨꯃꯤꯠ ꯅꯨꯃꯤꯗꯥꯡꯗꯩ ꯌꯧꯋꯦꯕꯀꯣ ꯑꯩꯁꯦ ꯅꯨꯡꯗꯥꯡ ꯅꯨꯃꯤꯠ ꯇꯔ ꯑꯗꯨꯗ ꯀꯩ ꯂꯩꯗꯣꯏꯅꯣ ꯀꯥꯏꯗꯩ ꯂꯩꯗꯣꯏꯅꯣ ꯈꯪꯗꯕꯅꯦ ꯑꯩ ꯅꯨꯃꯤꯠꯁꯦ ꯂꯦꯁꯀꯨꯝꯕ ꯆꯤꯞꯀꯨꯝꯕ ꯂꯩꯔꯒ ꯑꯗꯨꯝ ꯑꯍꯤꯡꯗꯨꯃꯥꯏ ꯆꯤꯞ ꯆꯥꯔꯒ ꯂꯦꯜꯂꯦꯕ ꯑꯗꯨꯃꯥꯏꯅ ꯆꯥꯔꯁꯨ ꯌꯥꯗꯤ ꯌꯥꯗꯦ ꯑꯗꯨꯗ ꯃꯣꯏ ꯃꯦꯁꯇꯣ ꯍꯥꯎꯃꯟꯗꯕ ꯌꯥꯝ ꯊꯤꯅ ꯃꯍꯥꯎ ꯌꯥꯝ ꯈꯦꯠꯅꯕ ꯍꯥꯏꯇꯥꯔꯦ ꯑꯗꯨ ꯅꯨꯃꯤꯠꯁꯤꯗ ꯑꯩꯅ ꯀꯩꯅꯣ ꯇꯧꯈ꯭ꯔꯤꯁꯦ ꯃꯣꯏ ꯇꯟ ꯄꯨꯔꯤ ꯄꯤꯔꯦ ꯄꯨꯔꯤ ꯄꯤꯕꯁꯤꯗ ꯃꯣꯏ ꯑꯗꯨꯝ ꯃꯈꯜꯁꯨ ꯌꯥꯝ ꯂꯩ ꯑꯗꯨꯗ ꯕꯤꯠꯔꯨꯠ ꯇꯨꯃ ꯆꯥꯔꯦ ꯕꯤꯠ ꯀꯛꯑ ꯊꯝꯃꯝꯕꯗꯣ ꯑꯗꯨꯃ ꯆꯥꯔꯦ ꯑꯗꯨꯒ ꯁꯂꯥꯗ ꯀꯩ ꯀꯩꯅꯣ ꯈꯔ ꯁꯦꯝꯃꯦ ꯑꯗꯨ ꯆꯥꯔꯦ ꯑꯗꯨꯒ ꯍꯋꯥꯏ ꯊꯣꯡꯕꯁꯤꯗ ꯃꯣꯔꯣꯛ ꯑꯇ ꯑ ꯇꯥꯎꯊꯣꯛ ꯒ ꯃꯨꯨꯔꯒ ꯇꯥꯎꯔ ꯂꯩꯔꯝꯕ ꯑꯃ ꯌꯥꯎꯋꯦ ꯁꯤꯗꯤ ꯍꯥꯎꯔꯅꯤꯅ ꯀꯣꯊꯔ ꯑꯩ ꯀꯣꯠꯊꯔꯛꯈ꯭ꯔꯦꯕ ꯑꯗꯨꯗꯣ
ꯑꯥ
ꯄꯊꯔ ꯆꯥꯕ ꯍꯧꯔꯛꯥꯟꯗ ꯆꯤꯅꯤ ꯊꯥꯛ ꯂꯩꯔꯝꯕꯅꯦꯕ ꯍꯋꯥꯏ ꯊꯣꯡꯕꯖꯤꯗ ꯑꯗꯩ ꯐꯠ ꯆꯥꯅꯤꯡꯗ꯭ꯔꯦꯕ ꯌꯥꯗ꯭ꯔꯦꯕ ꯆꯥꯕꯗꯣ ꯁꯤꯅ ꯈꯔ ꯃꯣꯔꯣꯛꯀ ꯌꯥꯎꯋꯦ ꯍꯥꯎꯗꯧ ꯃꯥꯜꯂꯦꯅ ꯆꯥꯔꯨꯕꯅꯦ ꯑꯇꯣꯞꯄꯖꯨ ꯌꯥꯎꯋꯦꯕꯀꯣ ꯑꯇꯣꯞꯄ ꯍꯋꯥꯏ ꯊꯣꯡꯕꯖꯨ ꯌꯥꯎꯋꯦ ꯌꯥꯝ ꯍꯥꯎꯇꯦꯕ ꯃꯣꯏꯗꯣ ꯑꯗꯩꯗꯤ ꯃꯦꯁ ꯁꯤꯗꯤ ꯆꯥꯕ ꯌꯥꯗ꯭ꯔꯦꯗ ꯈꯜꯂꯒ ꯑꯗꯥꯏꯅ ꯑꯩꯖꯦ ꯑꯗꯨꯝ ꯃꯄꯥꯟꯗꯒꯤ ꯑꯗꯨꯝ ꯆꯥꯔꯦ ꯑꯗꯥꯏꯅ ꯀꯣꯂꯦꯖ ꯑꯦꯠꯃꯤꯁꯟ ꯇꯧꯕꯗꯩꯗꯤ ꯍꯣꯁꯇꯦꯜ ꯂꯩꯕꯗꯩꯗꯤ ꯈꯤꯇꯪ ꯐꯔꯦ ꯂꯣꯟ ꯂꯣꯟ ꯆꯥꯛ ꯊꯣꯡ ꯌꯥꯏꯖꯦ ꯈꯪꯉꯦꯕ ꯑꯩꯈꯣꯏꯖꯦ ꯎꯝ ꯑꯍꯥꯟꯕꯗ ꯍꯤꯇ꯭ꯔ ꯑꯃ ꯏꯆꯝ ꯆꯝꯕ ꯍꯤꯇ꯭ꯔꯗꯣ ꯑꯗꯨ ꯇꯧꯔꯒ ꯊꯣꯡꯉꯝꯃꯦ ꯑꯗꯨꯗ ꯑꯗꯨꯖꯨ ꯐꯥꯒ꯭ꯔꯦ ꯑꯗꯨꯝꯕꯗꯨ ꯌꯥꯝ ꯐꯥꯒꯜꯂꯦꯕ ꯈꯪꯉꯦꯕ ꯆꯦꯛ ꯇꯧꯔꯛꯄꯗ ꯌꯥꯝ ꯂꯥꯏꯅ ꯂꯣꯠꯁꯤꯟꯕꯖꯨ ꯌꯥꯗ꯭ꯔꯦ ꯍꯤꯇ꯭ꯔ ꯊꯣꯡꯉꯤꯉꯩꯗ ꯀꯃꯥꯏꯅ ꯂꯣꯏꯁꯤꯟꯗꯨꯏꯅꯣ ꯈꯨꯠꯀ ꯂꯣꯏ ꯄꯣꯛꯑꯣꯏꯗ꯭ꯔꯣ ꯑꯗꯨꯅ ꯈꯔ ꯂꯩꯔꯒꯗꯤ ꯏꯟꯗꯛꯁꯟ ꯂꯩꯔꯦ ꯏꯟꯗꯛꯁꯟ ꯂꯩꯔꯦ ꯔꯥꯏꯁ ꯀꯨꯀ꯭ꯔ ꯂꯩꯔꯦ ꯑꯗꯥꯏꯅ ꯑꯗꯨꯀꯥꯟꯗꯗꯤ ꯈꯤꯇꯪ ꯅꯨꯡꯉꯥꯏꯔꯦ
ꯅꯨꯡꯉꯥꯏꯕꯖꯥꯅꯤꯅꯦ
ꯁꯣꯡꯕꯅꯤꯅ
ꯑꯈꯣꯏꯗꯤ ꯌꯥꯝ ꯅꯨꯡꯉꯥꯏꯇꯦ ꯇꯥꯡꯁꯨ ꯌꯥꯝ ꯇꯥꯡꯉꯦ ꯑꯗꯨꯒ ꯈꯪꯗꯦꯗ ꯑꯣ ꯑꯗꯨꯒ ꯑꯍꯥꯟꯕ ꯂꯥꯛꯄꯗ ꯃꯣꯏꯒꯤ ꯆꯥꯛꯇꯣ ꯎꯕꯗ ꯀꯞꯅꯤꯡꯗ꯭ꯔꯥ ꯑꯩꯗꯤ ꯌꯥꯝ ꯀꯞꯄꯛꯑꯦ ꯃꯣꯏ ꯆꯥꯛꯇꯣ ꯎꯔ ꯎꯔꯒ
ꯑꯣ ꯍꯥꯎꯇ ꯃꯣꯏ ꯆꯥꯛꯇꯣ
ꯍꯦꯛꯇ ꯃꯍꯥꯎ ꯗꯤ ꯂꯥꯏꯔꯅ ꯃꯁꯛꯇꯨꯗ ꯎꯕꯗ ꯄꯨꯛꯅꯤꯡ ꯌꯥꯝ ꯅꯨꯡꯁꯤꯕꯗꯣ ꯑꯍꯥꯟꯕ ꯂꯥꯛ
ꯎꯝ ꯑꯗꯩ ꯆꯦ ꯆꯥꯛꯇꯤ ꯆꯥꯛ ꯆꯥꯛ ꯆꯥꯛ ꯊꯤꯕꯗꯖꯨ ꯆꯥꯛ ꯊꯤꯕꯗ ꯖ꯭ꯋꯥꯏꯏ ꯖ꯭ꯋꯥꯏ ꯇꯥꯗ꯭ꯔꯣ
ꯑꯗꯨꯅꯦ ꯍꯥꯏꯖꯦ ꯈꯨꯨꯠꯅꯒ ꯄꯥꯏꯈꯠꯄꯗ ꯖ꯭ꯔꯦꯡ ꯖ꯭ꯔꯦꯡ ꯇꯥꯔꯛꯄꯗꯣ ꯃꯣꯏ ꯆꯥꯛꯇꯣ ꯑꯗꯨꯒꯤ ꯊꯃꯣꯏ ꯈꯨꯀꯥꯏꯗꯣ ꯑꯩ ꯍꯧꯖꯤꯛꯐꯥꯎ ꯀꯥꯏꯔꯤ ꯑꯗꯨꯒꯤ ꯊꯃꯣꯏꯗꯣ ꯑꯗꯨꯏ ꯆꯥꯛꯇꯨꯒ ꯑꯇꯩ ꯆꯥꯕꯖꯨ ꯀꯩꯝ ꯍꯥꯎꯇꯕꯅꯦꯕ
ꯑꯥ ꯑꯗꯣ ꯆꯥꯛ ꯀꯣꯟꯅꯗꯤ ꯑꯈꯣꯏꯅ ꯊꯣꯡꯖꯔꯀꯥꯟꯗꯗꯤ ꯈꯔ ꯇꯥꯡꯕꯕꯨꯗꯤ ꯈꯔ ꯍꯥꯎꯋꯦꯕ
ꯎꯝ ꯑꯗꯣ ꯈꯨꯊꯣꯡ ꯈꯨꯊꯣꯡꯗ ꯂꯩꯕꯅꯦ ꯍꯥꯏꯕ ꯍꯥꯏꯗꯤ ꯃꯣꯏ ꯆꯥꯛꯇꯣ ꯑꯈꯣꯏꯅ ꯊꯣꯡꯉꯗꯤꯅꯦ ꯑꯈꯣꯏ ꯈꯨꯊꯣꯡꯗ ꯊꯣꯡꯉꯗꯤ ꯑꯗꯨꯝ ꯆꯥ ꯌꯥꯕꯅꯦꯕ ꯃꯣꯏꯗꯤ ꯌꯥꯏ ꯗꯦꯗꯅ ꯆꯥꯛꯁꯦ
ꯑꯗꯣ ꯑꯈꯣꯏꯗꯤ ꯌꯥꯏꯌꯦꯕꯀꯣ ꯍꯥꯏꯗꯤ ꯑꯈꯣꯏꯅ ꯑꯈꯣꯏꯗꯨꯅ ꯈꯔ ꯎꯝ ꯏꯁꯥꯅ ꯊꯣꯡꯖꯔꯁꯨ ꯌꯥꯗꯦꯕ ꯃꯣꯏꯗꯣ ꯍꯥꯏꯗꯤ ꯍꯣꯏ ꯌꯥꯝ ꯇꯥꯡꯕ ꯂꯩꯒ꯭ꯔꯗꯤ ꯑꯃꯨꯛ ꯌꯥꯏ ꯑꯗꯣ ꯀꯦꯖꯤꯗ ꯂꯨꯄꯥ ꯐꯣꯔꯇꯤꯒ ꯄꯤꯕꯗꯨꯗꯤ ꯌꯥꯗꯦꯕ ꯆꯥꯕ
ꯑꯣꯈꯦ ꯎꯝ ꯑꯈꯣꯏ ꯁꯤꯗ ꯃꯌꯥꯝ ꯆꯥꯅꯩꯖꯤ ꯀꯦꯖꯤꯗ ꯅꯥꯏꯟꯇꯤ ꯍꯟꯗ꯭ꯔꯦꯗ ꯁꯨꯃꯥꯏꯅ ꯄꯤꯕ ꯃꯥꯜꯂꯦ
ꯈꯔ ꯌꯥꯏꯌꯦꯕ ꯑꯗꯨꯝꯕ ꯑꯣꯏꯔꯗꯤ ꯈꯔ ꯌꯥꯏ ꯑꯗꯣ ꯑꯩꯅ ꯍꯥꯏꯖꯤꯖꯨ ꯃꯇꯝꯗꯨ ꯇꯨ ꯊꯥꯎꯖꯟ ꯁꯕꯦꯟꯇꯤꯟ ꯑꯦꯠꯇꯤꯟꯒꯤ ꯋꯥꯔꯤꯅꯤ ꯑꯩꯅ ꯂꯤꯔꯤ ꯑꯗꯣ ꯑꯩ ꯇꯨꯝꯅꯤꯡꯉꯦ ꯇꯨꯝꯃꯒꯦ ꯒꯨꯠꯅꯥꯏꯠ ꯍꯌꯦꯡ ꯑꯃꯨꯛ ꯁꯥꯟꯅꯔꯁꯤ ꯑꯧ